ꯍꯜꯂꯣ ꯕ꯭ꯔꯣ ꯇꯥꯏꯒꯣ ꯑ ꯈꯨꯣꯟꯣꯟꯁꯤꯒ
ꯎꯝ ꯎꯝ
ꯑꯣꯣ ꯀꯩꯅꯣ ꯆꯥꯛ ꯆꯥꯔꯕꯣ ꯀꯃꯥꯏꯅ ꯇꯧꯒꯦ
ꯎꯝ
ꯍꯜꯂꯣ
ꯆꯠꯇ ꯍꯥꯏꯒꯦ
ꯆꯥꯇꯦ
ꯎꯝ ꯀꯩ ꯍꯥꯏꯕ ꯁꯥꯎꯅ
ꯑꯥ
ꯎꯗꯨ ꯈꯔ ꯂꯧꯔ ꯂꯩꯕ
ꯑꯣ ꯍꯥꯎꯕꯅꯦ ꯇꯨꯖꯦ
ꯎꯝ
ꯑꯩꯈꯣꯏꯗꯤ ꯀꯨꯏꯔꯦꯗ ꯑꯗꯨꯒꯨꯝꯕ ꯆꯥꯕ ꯐꯪꯉꯛꯇꯣ
ꯎ ꯁꯤ ꯋꯦꯗꯔꯁ ꯋꯦꯗꯔꯁꯦ ꯈꯔ ꯅꯨꯡꯉꯥꯏꯇꯕꯀꯣ
ꯑꯣ
ꯑꯗꯨꯒ ꯁꯍꯟꯒꯨꯝꯕ ꯇꯥꯔꯗꯤ ꯅꯨꯡꯉꯥꯏꯕ ꯌꯥꯅ
ꯑ ꯑꯩ ꯐꯣꯏ ꯑ ꯅꯣꯡ ꯃꯪꯕ꯭ꯔꯣꯕ꯭ꯔꯣ
ꯎꯝ ꯅꯣꯡ ꯆꯨꯋꯦꯔ ꯅꯪ ꯃꯅꯤꯄꯨꯔ ꯃꯄꯥꯟꯗ ꯂꯩꯕ꯭ꯔꯥ
ꯅꯠꯇꯦ ꯑꯩ ꯇꯝꯗ ꯂꯩꯌꯦ
ꯎꯝ
ꯑꯗꯨ ꯁꯥꯛꯑꯦ ꯁꯤꯗꯗꯤ ꯉꯁꯥꯏ ꯈꯔ ꯅꯣꯡ ꯆꯨꯔꯝꯃꯦ ꯑꯗꯣ
ꯅꯣꯡ ꯀꯩꯅꯣ ꯅꯨꯡꯁꯥ ꯊꯣꯛꯇꯦ ꯍꯥꯏꯁꯨ ꯑꯗꯨꯝ ꯁꯥꯏꯑꯦꯀꯣ ꯎꯝ
ꯣꯗꯤꯤ ꯌꯒꯒꯤ ꯍꯨꯅꯔꯒ
ꯑꯩ ꯅꯨꯄꯤ ꯊꯤꯔꯦ ꯑꯉꯥꯡ ꯂꯩꯔꯦ
ꯑꯣ ꯑꯁ ꯐꯩꯅꯦ ꯑꯗꯨꯗꯤ ꯑꯩꯗꯤ ꯕ꯭ꯔꯣ ꯀꯩꯅꯣ ꯀꯩꯅꯣꯔꯅ ꯈꯜꯂꯨꯔꯦ ꯄꯥꯈꯪꯔꯅ
ꯍ ꯁꯕ ꯈꯨꯊ ꯑꯗꯨꯝ
ꯑꯗꯨ ꯑꯗꯨꯅꯦ ꯑꯩꯁ ꯑꯗꯨꯁ ꯑꯩ ꯃꯥꯅꯦ ꯃꯥꯅꯤ ꯑꯩꯒꯤ ꯕ꯭ꯔꯨꯞ ꯄꯥꯈꯪꯅ
ꯎꯝ ꯑꯩ ꯏꯆꯥ ꯏꯁꯨꯁꯤ ꯌꯥꯝꯃꯟꯕꯒꯤꯀꯣ ꯂꯥꯡꯕꯁꯤꯦ ꯕꯦꯛꯒ꯭ꯔꯥꯎꯟꯒꯤꯗ ꯍꯣꯔꯦꯟ
ꯀꯥꯏꯗꯦꯗ ꯀꯥꯏꯗꯦꯗ ꯑꯗꯣ ꯁ ꯈꯣꯟ ꯁꯦꯡꯅ ꯇꯥꯔꯗꯤ ꯌꯥꯅꯤ ꯑꯗꯣ ꯑꯗꯨꯕꯨ ꯑꯉꯥꯡꯁꯤꯡꯗꯤ ꯀ꯭ꯂꯥꯁ ꯀꯌꯥ ꯀꯌꯥ ꯀꯥꯔꯒꯦ
ꯎꯝ ꯏꯆꯥꯥ ꯑꯍꯟꯗꯨꯛꯇ ꯉꯥꯏꯔꯤꯦ ꯁ꯭ꯀꯨꯜ ꯀꯥꯕ
ꯑꯉꯥꯡꯗꯤ ꯑꯅꯤ ꯑꯅꯤ ꯁꯨꯕ
ꯅꯥꯡ ꯑꯍꯨꯝ
ꯑꯣ
ꯑꯉꯥꯡ ꯌꯥꯏꯃꯗꯣ ꯍꯟꯗꯛꯀ ꯍꯟꯒꯦ ꯇꯧꯕꯅꯦꯕꯀꯣ
ꯑꯥ
ꯑꯗꯣ ꯈꯔ ꯀꯩꯅꯣ ꯇꯧꯈ꯭ꯔꯕ ꯌꯥ ꯀꯔꯕ ꯄꯩꯁꯥ ꯄ꯭ꯔꯣꯕ꯭ꯂꯦꯝ ꯈꯔ ꯁꯣꯔꯇꯦꯖ ꯈꯔ ꯑꯣꯏꯈ꯭ꯔꯕꯀꯣ
ꯑꯣ ꯑꯣ
ꯌꯥꯝ ꯊꯦꯡꯕꯗꯤ ꯅꯠꯇꯦꯗ ꯑꯩꯗꯤ ꯊ꯭ꯔꯤ ꯌꯔꯁꯀꯨꯝꯕꯗ ꯀꯥꯍꯟꯕ ꯍꯧꯒꯦ ꯍꯥꯏꯅ ꯇꯧꯕ ꯑꯉꯥꯡ ꯌꯥꯏꯕꯗꯣ ꯐꯤꯔꯁꯄꯨꯗꯤ ꯌꯧꯔꯦꯕꯀꯣ
ꯑꯥ
ꯑꯗꯨꯣ ꯃꯣꯏ ꯀꯥꯒꯗꯕ ꯃꯇꯝꯗ ꯁꯦꯟꯇ꯭ꯔꯦꯜꯗ ꯀꯥꯍꯟꯒꯗꯕꯅꯤꯅ ꯀꯩꯅꯣ ꯇꯧꯕ ꯃꯇꯝꯗꯨꯒ ꯃꯥꯥꯏꯛꯇ ꯍꯤꯔꯨꯕ ꯐ ꯐꯠꯇꯕ ꯑꯗꯨ ꯑꯅ ꯍꯥꯏꯪꯉ
ꯑꯗꯨꯝ ꯑꯉꯥꯡꯁꯨ ꯑꯣꯏꯔꯤꯀꯣ
ꯎꯝ
ꯌꯥ ꯌꯥ ꯌꯥꯅꯤꯗ ꯕ꯭ꯔꯣꯗꯤ ꯍꯥꯏꯗꯤ ꯊꯕꯛ ꯇꯧꯒꯦꯕꯀꯣ ꯕ꯭ꯔꯣ
ꯀꯝꯄꯅꯤꯒꯤ ꯃꯆꯥ ꯑꯃ ꯇꯧꯋꯅꯤ
ꯑꯣ ꯀꯔꯤ ꯍꯥꯏꯗꯤ
ꯑ ꯀꯩꯅꯣꯒꯤꯅꯤꯗ ꯕꯤꯄ꯭ꯔꯣ ꯍꯥꯏꯅꯀꯣ
ꯑꯣ ꯑꯣ ꯑꯣ ꯇꯥꯏꯌꯦ ꯇꯥꯏ ꯇꯥꯏ
ꯑꯗꯣ ꯅꯪꯗꯤ ꯀꯣꯂꯦꯖ ꯑꯗꯨꯝ ꯀꯥꯔꯤꯕ꯭ꯔꯥ
ꯂꯥꯁ ꯌꯔꯅ ꯂꯣꯏꯔꯦ ꯀꯣꯂꯦꯖ
ꯑꯣ
ꯑꯩ ꯍꯧꯖꯤꯛ ꯈ ꯀꯩꯅꯣ ꯁꯦꯟꯇ꯭ꯔꯦꯜ ꯖꯥ ꯈꯔ ꯊꯥꯥꯁꯦꯅ
ꯎꯝ
ꯑꯗꯨꯒꯨꯝꯕꯗ ꯑꯗꯨꯒꯨꯝꯕꯗ ꯑꯣꯏꯅ ꯃꯥꯏ ꯑꯣꯟꯁꯤꯜꯂꯛꯦ ꯅꯠꯇ꯭ꯔꯗꯤ ꯃꯅꯤꯄꯨꯔꯒꯤ ꯊꯕꯛꯁꯤꯡꯗꯤ ꯊꯥꯖꯗ꯭ꯔꯦꯌꯨ
ꯅꯨꯡꯉꯔꯦ ꯏꯔꯥꯡ ꯃꯇꯥꯡꯁꯤꯒꯀꯣ
ꯍꯣꯏ ꯑꯩꯗꯤ ꯍꯧꯖꯤꯛ ꯌꯥꯝꯗꯕꯨꯗꯤ ꯀꯧꯋꯦ ꯑꯗꯣ ꯊꯥꯖꯗꯕꯀꯣ ꯐꯪꯉꯁꯨ ꯃꯣꯏꯗꯤ ꯁꯦꯔꯥꯟ ꯇꯨꯔꯥꯟ ꯑꯗꯨꯅꯦ ꯇꯧꯒꯅꯦꯕ ꯑꯗꯒꯤ ꯇꯂꯕ ꯑꯗꯨꯗꯤ ꯁꯨꯔꯨ ꯆꯍꯤ ꯑꯃ ꯑꯅꯤꯃꯨꯛꯇꯋꯥꯏ ꯄꯥꯔꯒ ꯁꯦꯟꯇ꯭ꯔꯦꯜ ꯑꯗꯨꯅ ꯇꯧꯕꯒꯤ
ꯃꯥꯅꯦ ꯑꯁ ꯑꯗꯤ ꯂꯥꯏꯔꯤꯛ ꯄꯥꯕꯒꯤꯁꯨ ꯋꯥꯈꯜ ꯂꯩꯇ꯭ꯔꯦꯗ ꯍꯧꯖꯤꯛꯇꯤ
ꯎꯝ
ꯍꯣꯏ ꯅꯍꯥꯟꯕꯨꯗꯤ ꯍꯥꯏ ꯀꯣꯔꯠꯀꯤ ꯭ꯟ ꯊꯥꯕ ꯃꯇꯝꯗꯗꯤ ꯀꯩꯅꯣ ꯇꯧꯔꯅꯦꯕ
ꯑ
ꯎꯝ
ꯎꯝ ꯕꯣꯗꯤ ꯀꯩꯅꯣ ꯒ꯭ꯔꯦꯖꯨꯌꯦꯁꯟꯗꯤ ꯔꯣꯏꯍꯧꯕ ꯅꯠꯇ꯭ꯔꯣ
ꯍ꯭ꯔꯦꯖꯨꯋꯟ ꯎꯝ ꯁꯤ ꯀ ꯀꯁ ꯐ꯭ꯔꯤ ꯑꯣꯐ ꯑꯣꯅꯔꯁ ꯂꯧꯒ ꯂꯣꯏꯁꯤꯜꯂꯦ
ꯀ ꯀꯩꯅ ꯑꯗꯨ ꯀꯩꯅꯣ ꯑꯦꯖꯥꯝ ꯈꯔ ꯈꯔ ꯑꯗꯨꯝ
ꯍꯣꯏ ꯑꯩ ꯇꯧꯋꯦ ꯍꯣꯏ ꯇ꯭ꯔꯥꯏꯕꯨꯗꯤ ꯑꯃꯛ ꯍꯣꯏ ꯂꯥꯁ ꯏꯌꯥꯔ ꯇꯨ ꯊꯥꯎꯖꯟ ꯇ꯭ꯋꯦꯟꯇꯤ ꯐꯥꯏꯚꯇ ꯀꯩꯅꯣꯒꯤ ꯍꯥꯏ ꯀꯣꯔꯠꯀꯤ ꯇ꯭ꯔꯥꯏ ꯇꯧꯋꯦ ꯑꯗꯨꯒ ꯑꯁ ꯅꯪꯅ ꯍꯧꯖꯤꯛ ꯍꯥꯏꯕ ꯉꯝꯅꯕ ꯄꯩꯁꯥꯗꯀ ꯑꯗꯨꯝ ꯀꯩꯅꯣ ꯇꯧꯕꯅꯦ ꯏꯟꯇꯔꯚꯤꯌꯨꯗ ꯏꯟꯇꯔꯚꯤꯌꯨꯗ ꯅꯣꯏ ꯏꯆꯤꯟ ꯏꯅꯥꯎ ꯀꯌꯥ ꯁꯨꯒꯦ ꯅꯃꯥ ꯅꯄꯥ ꯊꯕꯛ ꯇꯧꯕ꯭ꯔꯥ ꯑꯗꯨꯒꯨꯝꯕ ꯍꯪꯉꯛꯄ ꯑꯗꯨꯝꯕ
ꯁꯤ ꯑꯥ ꯁꯤ ꯑ ꯀꯣꯟꯅ ꯑꯃꯨꯛ ꯅꯪ ꯊꯕꯛ ꯇꯧꯔꯒꯦꯗꯤ ꯄꯤꯔꯛꯑꯣ ꯁꯤ ꯄꯔꯣ ꯌꯥꯝ ꯌꯥꯝ ꯄꯤꯔꯛꯑꯣ ꯅꯪ ꯇꯧꯔꯛꯑꯅꯤꯕ
ꯑꯗꯣ ꯅꯣꯏ ꯃꯆꯤꯟ ꯃꯅꯥꯎꯗꯤ ꯀꯌꯥ ꯁꯨꯒꯦ
ꯑꯩꯗꯤ ꯕꯣ ꯏꯊꯟꯇꯅꯦ
ꯎꯝ ꯅꯊꯟꯗ
ꯑꯥ
ꯑꯗꯨꯗꯤ ꯀꯅꯥ ꯂꯨꯄꯥꯗꯨ ꯍꯦꯟꯅ ꯇꯥꯡꯈ꯭ꯔꯦꯅꯦ
ꯎꯝ ꯃꯩꯈꯦꯠꯃꯔꯨꯕꯥꯏ ꯑꯗꯨꯝ
ꯃꯥꯅꯦ ꯃꯥꯅꯦ
ꯕꯥꯒꯤꯗꯤ ꯀꯌꯥ ꯀꯌꯥꯁꯨ ꯎꯒꯦ
ꯎꯝ ꯅꯨꯨꯄꯥ ꯑꯍꯨꯝ ꯅꯨꯄꯤ ꯑꯃ ꯑꯩꯅ ꯌꯪꯒꯦꯁ
ꯑꯣꯗꯤ ꯆꯍꯤ ꯀꯌꯥꯁꯨꯂꯒꯦ
ꯑꯩ ꯍꯟꯗꯛ ꯆꯍꯤꯍꯤ ꯂꯥꯡꯗ ꯊꯥꯔꯇꯤ ꯇꯨ
ꯑꯣ ꯕꯣꯗꯤ ꯑꯩꯗꯤ ꯌꯥꯝ ꯑꯉꯥꯡ ꯑꫭꯏꯔꯤ
ꯑꯣ ꯑꯩ ꯐꯣꯟꯁꯦ ꯑꯗꯨꯝ ꯑꯍꯟ ꯃꯥꯟꯕ꯭ꯔꯥ ꯑꯉꯥꯡ ꯃꯥꯟꯕ꯭ꯔꯥ ꯀꯃꯥꯏꯅ ꯇꯧ ꯇ ꯑꯩꯅ ꯑꯗꯨꯝ ꯄꯥꯈꯪ ꯃꯆꯥ ꯁꯥꯅꯤꯡꯕꯒꯣ
ꯐꯩꯗ ꯐꯩꯗ ꯑꯗꯨꯁꯨ ꯑꯩ ꯉꯁꯥꯏ ꯐꯣꯟ ꯇꯧꯔꯛꯄꯗꯣ ꯑꯉꯥꯡ ꯃꯥꯜꯂꯨꯔꯦ ꯑꯗ ꯅꯨꯄꯤ ꯊꯤꯔꯦ ꯑꯉꯥꯡ ꯂꯩꯔꯦ ꯍꯥꯏꯗꯨ ꯑꯗꯨ ꯈꯪꯉꯨꯔꯦ
ꯑꯁ ꯅꯨꯄꯤ ꯑꯉꯥꯡ ꯃꯆꯥ ꯃꯆꯥꯈꯣꯏꯁꯨ ꯊꯦꯡꯅꯛꯏ ꯋꯥꯔꯤ ꯁꯥꯔꯒꯀꯣ ꯑꯦ
ꯑꯥ
ꯑꯗꯨꯝ ꯀꯔꯤ ꯍꯥꯏꯁꯤꯔ ꯋꯥꯔꯤꯕꯨꯗꯤ ꯑꯗꯨꯝ ꯁꯤꯔꯤꯁ ꯑꯣꯏꯅ ꯁꯥꯟꯅꯒꯗꯕꯅꯤꯅ ꯑꯗꯨꯝ ꯁꯥꯟꯅꯕ꯭ꯔ ꯑꯩ ꯀꫭ ꯂꯣꯛꯅꯤꯡꯕꯁꯤꯗꯤꯀꯣ
ꯃꯔꯛ ꯃꯔꯛꯇ ꯀꯩꯅꯣꯁꯤ ꯏꯝꯐꯥꯜꯗ ꯂꯩ ꯍꯥꯏꯔꯗꯤ ꯅꯣꯏ ꯔꯦꯟꯇ ꯂꯩꯔꯝꯕꯅꯤꯅ ꯑꯗꯨꯗꯤ
ꯑꯩꯗꯤ ꯀꯩꯅꯣꯅꯦ ꯌꯨꯝ ꯑꯣꯏꯅ ꯂꯩ
ꯑꯣ ꯌꯨꯝ ꯑꯁꯦꯡꯕꯀꯣ
ꯍꯣꯏ
ꯑꯣ ꯑꯠꯆꯥ ꯑꯠꯆꯥ ꯑꯩꯗꯤ ꯀꯩꯅꯣꯁꯤꯒꯤ ꯑꯗꯨꯝ ꯕꯣꯔꯥ ꯂꯩꯕ꯭ꯔꯥ ꯈꯟꯗꯅ
ꯑꯣ ꯅꯠꯇ꯭ꯔꯦ ꯅꯠꯇ꯭ꯔꯦ ꯑꯩꯈꯣꯏꯗꯤ ꯑꯩꯗꯤ ꯑꯩꯈꯣꯏ ꯑꯩ ꯒꯤ ꯑꯦꯟꯁꯦꯁꯇꯔꯁꯤꯡꯗꯀꯣ ꯁꯤꯗ ꯀꯨꯏꯅ ꯂꯩꯔꯛꯑꯕ ꯑꯗ ꯈꯨꯟꯗ ꯑꯣꯏꯅ ꯆꯟꯈ꯭ꯔꯕ ꯃꯤꯡꯗꯣ
ꯅꯣꯏꯗ ꯈꯨꯟꯖ
ꯍꯣꯏ
ꯑꯆꯥ ꯑꯠꯆꯥ
ꯑꯗꯨꯒꯤ ꯑꯩꯗꯤ ꯀꯩꯅꯣ ꯕꯖꯥꯔꯗ ꯂꯩ
ꯑꯥ
ꯕꯖꯥꯔꯗꯅꯦꯕ ꯑꯩꯈꯣꯏ ꯄꯨꯟꯗꯤ
ꯑꯣ ꯕꯖꯥꯔ ꯑꯗꯨꯋꯥꯏꯗꯨꯀꯣ
ꯑꯥ ꯕꯖꯥ ꯑꯣꯏꯗ
ꯑꯣ ꯑꯆꯥ ꯑꯠꯆꯥ ꯑꯣ ꯑꯗꯨꯗꯤ
ꯅꯣꯏ ꯈꯨꯟꯒꯤ ꯃꯃꯤꯡꯗꯣ ꯍꯧꯕꯗꯣ ꯍꯧꯕ ꯂꯦꯇꯔꯗꯣ ꯀꯦꯗꯤ ꯍꯧꯕ꯭ꯔꯥ ꯑꯦꯝꯗꯤ ꯍꯧꯕ꯭ꯔꯥ ꯑꯥꯔꯗꯤ ꯍ ꯍꯧꯕ꯭ꯔ
ꯑꯦꯝꯗꯒꯤ ꯍꯧꯋꯦ
ꯑꯆꯥ ꯑꯠꯆꯥ
ꯁꯨ ꯌꯥꯝ ꯀꯦ ꯑꯩꯁꯦ ꯑꯩꯁꯦ ꯉꯔꯥꯡꯁꯨ ꯉꯔꯥꯡꯁꯨ ꯀꯩꯅꯣ ꯇꯧꯔꯛꯄꯀꯣ ꯈꯨꯟꯒꯤ ꯃꯤꯡꯗ ꯀꯥꯏꯗꯅꯣ ꯀꯩꯀꯩꯅꯣꯅ ꯍꯪꯉꯛꯄ ꯑꯩꯅ ꯍꯥꯏꯕꯗ ꯃꯤ ꯑꯅꯤ ꯑꯍꯨꯝ ꯁꯨꯔꯦꯕ ꯑꯩꯅ ꯍꯥꯏꯕꯗ ꯈꯪꯗꯕ ꯃꯣꯏꯁꯦ ꯑꯗꯨꯒꯤ ꯑꯗꯨꯒꯤ ꯃꯤ ꯑꯃꯅ ꯍꯥꯡꯉꯛꯄ ꯀꯣꯟꯅ ꯅꯪ ꯀꯥꯏꯗꯩꯅꯣ ꯀꯩꯗꯅꯣ ꯑꯩꯗꯤ ꯇꯝꯗꯒꯤꯅꯦ ꯁꯤꯗꯒꯤꯅꯦꯅ ꯍꯥꯏꯔꯦ ꯈꯨꯟ ꯃꯃꯤꯡ ꯂꯩꯇ꯭ꯔꯣ ꯂꯝ ꯃꯃꯤꯡ ꯂꯩꯇ꯭ꯔꯣ ꯑꯩ ꯁꯣꯛꯄꯕꯁꯤꯗꯤ ꯍꯥꯏꯗꯤ ꯌꯥꯝ
ꯎꯝ ꯎꯝ ꯅꯪꯅ ꯑꯗꯨꯝ ꯀꯩꯅꯣ ꯍꯥꯏꯈ꯭ꯔꯕ ꯑꯁꯦꯡꯕ ꯑꯗꯨꯝ ꯍꯥꯏꯈ꯭ꯔꯕ
ꯍꯣꯏ ꯍꯥꯏꯈ꯭ꯔꯦ ꯎ ꯇꯦꯛꯁꯇ ꯇꯧꯕꯀꯣ ꯇꯦꯛꯁꯇ
ꯎꯝ ꯑꯁ ꯑꯩꯈꯣꯏꯗꯤ ꯑꯉꯥꯡꯒ ꯑꯃꯒꯤꯀꯣ
ꯑꯥ ꯑꯩꯈꯣꯏꯁꯨ ꯌꯥꯝꯃꯦꯗ ꯑꯩꯅ ꯔꯨꯝ ꯃꯅꯨꯡꯗ ꯆꯪꯉꯨꯕꯒꯤ ꯔꯚꯥꯕ ꯈꯈꯣꯏꯅ
ꯎꯝ
ꯑꯩꯅ ꯀꯖꯤꯟꯁꯦ ꯌꯥꯝꯕꯕꯨꯣ
ꯑꯣ
ꯑꯩꯈꯣꯏ ꯕꯥꯒꯤ ꯁꯤꯕ꯭ꯂꯤꯡꯁ ꯃꯌꯥꯝꯁꯦ ꯑꯌꯥꯝꯕ ꯑꯗꯒꯤ ꯀꯖꯤꯟꯁ ꯌꯥꯝꯃꯦ ꯃꯣꯏꯅ ꯂꯥꯟꯊꯣꯔꯛꯑꯗꯤ ꯐꯔꯛ ꯇꯥꯕꯅꯤ
ꯎꯝ ꯎꯝ ꯑꯁ ꯈꯪꯗꯦꯅꯦ ꯑꯉꯥꯡ ꯌꯥꯝ ꯑꯉꯥꯡꯁꯦ ꯑꯃꯨꯛ ꯁ꯭ꯀꯨꯜ ꯀꯥꯕ ꯍꯧꯋꯤꯀꯣ ꯑꯃꯨꯊꯁꯤ ꯁꯥꯔꯤꯅꯤ
ꯎꯝ
ꯅꯣꯏꯁꯨ ꯑꯗꯨꯕꯨꯗꯤ ꯇꯞꯅ ꯇꯞꯅ ꯀꯩꯅꯣ ꯇꯧꯔꯛꯀꯅꯤꯅ ꯐꯦꯁ ꯇꯧꯔꯛꯀꯅꯤꯅ ꯄꯩꯁꯥ ꯄꯥꯏ ꯄꯩꯁꯥ ꯄꯥꯏ ꯁꯨꯃꯥꯏꯅ ꯇꯧꯋꯦ ꯍꯥꯏꯔꯒꯁꯨꯀꯣ
ꯑ ꯀꯣꯏꯁꯨꯅꯤꯅꯦ
ꯅꯥꯔꯗꯤ ꯑꯍꯨꯝꯃꯛ ꯅꯥꯕ ꯈꯪꯕ꯭ꯔꯥ ꯅꯅꯥꯗꯦꯗꯤ ꯁꯨꯅ ꯅꯗꯕꯥ ꯁꯥꯆꯤꯗꯤꯀꯣ ꯍꯪꯦ
ꯌꯥꯝ ꯑꯗꯨꯗꯤ ꯌꯥꯝ ꯒꯦꯞ ꯂꯩꯔꯝꯗꯧ ꯃꯥꯟꯗ꯭ꯔꯦ ꯑꯩꯅ ꯀꯣ ꯁꯦꯀꯦꯟꯒ ꯂꯥꯁꯀꯗꯣ ꯑꯉꯥꯡꯗꯣ ꯍꯣꯏ
ꯀꯔꯤ ꯍꯥꯏꯕ꯭ꯔꯥ ꯑꯩꯈꯣꯏ ꯂꯣꯟꯗ ꯅꯅꯥꯅꯤꯌꯥꯡꯕ ꯇꯧꯔꯦ ꯉꯥꯥꯁꯦ ꯇꯦꯟꯕꯦ ꯀ꯭ꯂꯥꯁ ꯀꯗꯨꯀꯣ
ꯑꯥ ꯑꯥ
ꯇꯞꯅ ꯅꯨꯄꯤ ꯊꯦ ꯕ꯭ꯔꯗꯔ ꯈꯗꯤ ꯊꯕꯛ
ꯑꯗꯨꯅꯤ ꯄ꯭ꯂꯥꯟꯗꯣ ꯊꯤꯗ꯭ꯔꯤꯉꯩꯗ ꯂꯣꯏꯅ ꯄ꯭ꯂꯥꯟꯠ ꯑꯥꯎꯠ ꯇꯧꯔꯒꯀꯣ ꯍꯧꯖꯤꯛꯀꯥꯟꯗꯤ ꯌꯥꯗ꯭ꯔꯕ
ꯊꯕꯛꯇ ꯈꯇꯪꯁꯨ ꯗꯤꯄꯦꯟ ꯇꯧꯗꯅꯤꯡꯉꯀꯣ ꯍꯥꯏꯕꯗꯤ ꯂꯩꯗ꯭ꯔꯥ ꯂꯥꯏꯛ ꯑꯩ ꯍꯧꯖꯤꯛ ꯅꯪꯅ ꯍꯧꯖꯤꯛ ꯍꯥꯏꯕꯒꯨꯝꯅ ꯑꯩ ꯁꯦꯟꯇ꯭ꯔꯦꯜꯒꯤ ꯑꯦꯛꯖꯥꯝ ꯊꯥꯔꯒ ꯂꯥꯏ ꯑꯦꯁ ꯕꯤ ꯑꯦ ꯑꯦꯁ ꯑꯁꯤꯒꯨꯝꯕ ꯇꯧꯔꯒ ꯑꯗꯨꯁꯨ ꯍꯣꯏ ꯐꯩ ꯑꯗꯨꯕꯨ
ꯎ
ꯑꯗꯨꯝ ꯍꯥꯏꯕꯅꯦꯀꯣ ꯂꯥꯏꯕꯛ ꯊꯤꯗꯅ ꯐꯪꯕꯁꯨ ꯑꯣꯏꯔꯁꯅꯨ ꯑꯗꯨꯕꯨ ꯂꯥꯏꯕꯛ ꯊꯤꯗꯅ ꯐꯪꯗꯕ ꯈꯣꯠꯄ ꯇꯧꯔꯒꯁꯨ ꯑꯩꯈꯣꯏ ꯁꯦꯀꯦꯟ ꯀꯩꯕ ꯀꯩ ꯇꯥꯔꯒꯦꯠ ꯑꯃꯁꯨ ꯂꯩꯒꯗꯕ ꯀꯣ ꯑꯣꯔ ꯑꯦꯜꯁ ꯍꯥꯏꯅ ꯑꯃ ꯑꯗꯨ ꯅꯠꯇ꯭ꯔꯗꯤ ꯑꯃ ꯍꯥꯏꯅꯀꯣ ꯂꯥꯏ ꯕꯤꯖꯤꯅꯦꯁ ꯑꯗꯨꯒꯨꯝꯕ ꯑꯣꯏꯔꯣ ꯁꯤ ꯍꯧꯖꯤꯛ ꯃꯌꯥꯡꯁꯤꯡꯁꯤꯦ ꯑꯁ ꯂꯣꯏꯔꯦ ꯑꯩꯈꯣꯏ ꯃꯌꯥꯝꯗꯣ ꯑꯉꯥꯡ ꯃꯆꯥ ꯃꯆꯥꯥꯁꯨ ꯌꯥꯎꯋꯦ ꯇ꯭ꯋꯦꯟꯇꯤ ꯐꯣꯔ ꯏꯔꯁ ꯇ꯭ꯋꯦꯟꯇꯤ ꯊ꯭ꯔꯤ ꯏꯔꯁ ꯀꯣ ꯍꯧꯖꯤꯛ ꯇꯤ ꯍꯧꯕꯅꯤꯅ ꯃꯣꯏꯗꯤ ꯂꯣꯏꯔꯅꯤ ꯀꯣꯟꯅ ꯑꯩꯈꯣꯏꯒꯨꯝꯕ ꯃꯇꯝ ꯌꯧꯗꯤ
ꯑ ꯃꯣꯏꯗꯤ ꯌꯥꯝ ꯀꯩꯅꯣ ꯇꯧꯔꯅꯤ ꯆꯥꯎꯈꯠꯂꯅꯤ ꯃꯣꯏꯗꯤ
ꯃꯥꯅꯦ ꯃꯥꯅꯦ ꯃ ꯍꯣꯏ ꯏꯟꯗꯤꯌꯥꯗꯗꯤ ꯃꯌꯥꯡꯅ ꯄꯥꯏꯕꯅꯤꯅꯀꯣ ꯀꯣꯛꯇꯤ ꯑꯗꯨꯝ ꯂꯩ
ꯑꯗꯨꯅꯦ ꯂꯩꯔꯦ ꯃꯣꯏꯗꯤ ꯑꯩꯈꯣꯏꯅ ꯁꯤꯗ ꯊꯕꯛꯇ ꯆꯤꯜꯍꯥꯎ ꯊꯤꯗꯅꯕ ꯁꯤ ꯇꯧꯗ꯭ꯔꯗꯤ ꯑꯇꯣꯞꯄ ꯇꯧꯔꯣꯏ ꯇꯧꯔꯒ ꯑꯩꯈꯣꯏꯅ ꯑꯗꯨꯃꯥꯏꯅ ꯇꯧꯔꯤꯉꯩꯗ
ꯃꯥꯅꯦ ꯃꯥꯅꯦ ꯑꯆꯧꯕ ꯁꯥꯅꯤꯡꯕ ꯉꯥꯛꯇꯪꯀꯣ
ꯑꯥ
ꯃꯆꯥꯒꯤ ꯊꯕꯛ ꯇꯧꯅꯤꯡꯗꯕ
ꯑꯩꯈꯣꯏ ꯑꯩꯅ ꯑꯩꯗꯤ ꯅꯨꯡꯇꯤꯒꯤ ꯎꯔꯕꯅꯤꯅꯀꯣ
ꯎꯝ ꯅꯣꯏ ꯑꯗꯨꯋꯥꯏꯗꯨꯁꯨ ꯅꯛꯄꯅꯤꯅ ꯑꯗꯨꯝ ꯈꯪꯉꯝꯕꯅꯤꯗ
ꯍꯥꯏꯗꯤ ꯂꯩꯔꯤꯕ ꯃꯌꯥꯝꯁꯦ ꯂꯣꯏꯅ ꯀꯩꯅꯣꯅꯦꯕ ꯃꯌꯥꯝ ꯉꯥꯛꯇꯅꯦꯕ ꯑꯗꯨꯗ ꯃꯣꯏꯅ ꯃꯣꯏꯒꯤ ꯕꯤꯖꯤꯅꯦꯁ ꯇꯧꯕꯒ ꯇꯧꯕꯗꯣ ꯑꯩꯈꯣꯏꯅꯗꯤ ꯁꯨꯝ ꯌꯥꯎ ꯌꯧꯗ꯭ꯔꯦꯕ
ꯎꯝ
ꯍꯨꯏ ꯍꯥꯏꯔꯣ ꯌꯥꯝꯃꯦ ꯑꯉꯥꯡ ꯍꯥꯏꯔꯣ ꯍꯨꯏ ꯑꯃ ꯀꯩ ꯒꯣꯜꯗꯦꯟ ꯐꯜꯚꯔ ꯑꯃ ꯑꯗꯨꯒ ꯂꯣꯀꯦꯜꯗꯣ ꯑꯃꯒꯀꯣ ꯂꯩꯕꯤꯕꯅ ꯈꯣꯡꯕꯗꯤ
ꯕ꯭ꯔꯣꯗꯤ ꯀꯩꯅꯣꯗ ꯂꯩꯕ ꯆꯤꯡꯗ ꯂꯩꯕ
ꯑꯩꯁꯨ ꯄꯔꯃꯤꯅꯦꯟꯁꯤꯗꯅꯦ